ꯇꯥꯕꯤꯔꯦ ꯍ
ꯌ ꯍꯅꯤꯡꯕꯗ ꯁꯤꯔꯦ
ꯊꯣꯛꯈ꯭ꯔꯣꯅꯪ ꯌꯨꯡꯗꯣ ꯐꯖꯅ ꯍꯥꯅꯤꯡꯗꯦ ꯍꯥꯜꯂꯣ ꯑꯗꯨꯃꯥꯏꯅ ꯀꯩꯅꯣ ꯇꯧꯒꯅꯨꯣ ꯂꯗꯅꯤ ꯀꯣ ꯄꯣꯂꯦꯝ ꯑꯗꯨ ꯂꯒꯟꯗ ꯅ ꯀꯣ
ꯑ ꯑꯗꯨꯅꯦ ꯑꯗꯨꯣ ꯃꯄꯥꯟꯗꯗꯤ ꯃꯤ ꯂꯥꯛꯑꯃꯟꯕ ꯑꯗꯨꯒꯤ ꯇꯟꯕ ꯑꯩꯁꯨ
ꯎꯝ ꯁꯥ
ꯑꯗꯨꯗꯗ ꯑꯩꯈꯣꯏ ꯀꯥꯗꯤ ꯌꯥꯝꯅꯗꯤ ꯁꯥꯗꯦ ꯁꯤꯂꯤꯡ ꯍꯥꯞꯄꯒꯤꯀꯣ
ꯑꯣ
ꯑꯣ ꯅꯃꯥꯟꯅꯕꯤ ꯑꯃꯗꯣ ꯂꯩꯕ꯭ꯔꯥ ꯑꯗꯨ
ꯍꯨ ꯇꯧꯔ ꯀꯇ ꯔꯦꯁꯇꯂ
ꯇꯦꯔꯦꯁꯇꯅꯤꯅꯦ
ꯍꯣꯏ ꯇꯔꯦ ꯆꯪꯉꯁ ꯍꯥꯏꯗꯨꯁꯨ ꯃꯊꯪꯛꯇ ꯀꯥꯕꯣꯜ ꯇꯦꯔꯤꯦꯁꯇ ꯅꯨꯡ ꯁꯤꯠꯂꯛꯑꯒ ꯌꯥꯝ ꯅꯨꯡꯉꯥꯏ ꯍꯥꯏꯕꯅ ꯑꯩꯅ ꯂꯥꯛꯅꯤꯡꯗꯕ ꯅꯨꯡꯁꯥ ꯊꯣꯛꯄꯒꯤ
ꯑꯗꯨꯅꯦ ꯏꯃ ꯅꯨꯄꯥꯒ ꯁꯥꯟꯅꯕꯖꯥꯠꯂꯣ
ꯎꯝ ꯈꯥꯟꯗꯦ ꯇꯣꯞꯄꯒꯅꯤ
ꯑꯗꯨ ꯅꯍꯥꯟꯒꯤꯗ ꯑꯗꯨꯝ ꯐꯥꯎꯅꯔꯝꯒꯅꯤꯀꯣ
ꯑꯥ
ꯅꯍꯥꯟꯒꯤ ꯅꯨꯄꯥꯗꯣ ꯑꯗꯨꯒ ꯃꯕꯥꯅꯤ ꯑꯗꯨꯝ ꯐꯥꯎꯅꯕ꯭ꯔꯥ
ꯍ ꯐꯅꯕꯅꯦ
ꯑꯣ ꯑꯏ
ꯄ ꯎꯝ ꯍꯥꯎꯅꯩ ꯑꯗꯣ ꯄꯥꯛꯇꯤ ꯇꯧꯋꯦ ꯆꯥꯁꯤ ꯍꯣꯏ ꯅꯤ ꯇ ꯍꯒꯦ ꯀ ꯇ ꯍꯒꯦ ꯃꯔꯔ ꯃꯔꯥ ꯇ ꯑꯗꯨꯝ ꯐꯥꯎꯅꯥꯑꯌꯦꯦ
ꯑꯗꯣ ꯅꯍꯥꯟꯗꯣ ꯑꯩ ꯌꯥꯝ ꯅꯨꯡ ꯀꯛꯅꯤꯡꯉꯦ ꯏꯪꯂꯤꯁꯇ ꯈꯛꯇ ꯉꯥꯡꯒ ꯇꯧꯕꯗꯣ ꯅꯨꯄꯥ ꯑꯃꯗꯣ ꯑꯗꯨꯒ ꯏꯕꯥꯅꯤꯅ ꯅꯣꯛ ꯅꯣꯛꯑꯒ ꯔꯤꯜꯁ ꯏꯪꯂꯤꯁ ꯁꯥꯟꯅꯄꯥ ꯀꯣꯄ ꯊꯅꯗꯤꯦ ꯍꯥꯏꯅ ꯊꯥꯔ
ꯍꯟꯗ ꯐꯥꯎ ꯀꯟꯇ ꯇꯧꯕ ꯃꯥꯜꯂꯦ
ꯑꯁꯦꯡꯕ
ꯎꯝ ꯑꯣ ꯃꯥꯅꯗꯤ ꯍꯥꯏꯗꯦꯕ ꯃꯥꯒꯤ ꯐꯣꯟ ꯄꯥꯔꯗꯅ ꯤꯀꯦꯁꯟꯗ ꯑꯗꯨꯝ ꯂꯥꯛꯑꯦꯕ
ꯑꯣ ꯍꯣꯏ ꯑꯃꯨꯛ ꯐꯥꯎꯅꯕ꯭ꯔꯥ
ꯐꯥꯎꯅꯕ ꯑꯣꯏꯔꯝꯅꯦ ꯐꯥꯎꯅꯕꯒꯤꯅꯤꯅ ꯃꯥ ꯅ ꯇꯦ ꯑꯆꯣꯅꯄꯥ ꯀꯔꯤꯒꯨꯝꯕ ꯏꯟꯁꯇꯥꯒ꯭ꯔꯥꯝ ꯏꯟꯁꯇꯥꯒ꯭ꯔꯥꯝꯗꯁꯨ ꯊꯥꯔꯛꯄ
ꯑꯩ ꯃꯥꯒꯤ ꯏꯟꯁꯇꯒ꯭ꯔꯥꯝ ꯑꯦꯀꯥꯎꯟꯗꯣ ꯌꯦꯡꯅꯤꯡꯉꯦ ꯑꯗꯨꯅꯨꯄꯥꯗꯣ ꯃꯁꯛꯇꯣ ꯑꯩ ꯈꯪꯗꯦ
ꯒꯤꯗꯤ ꯃꯥꯅ ꯍꯣꯏ ꯃꯥꯒꯤ ꯁꯤ ꯇꯔꯥ ꯐꯥꯕꯤꯅ ꯍꯥꯏꯗꯣꯛꯇꯕꯗꯣ ꯏꯕꯥꯅꯤꯗ
ꯎꯝ
ꯑꯗꯨ ꯍꯪꯕꯒ ꯂꯩꯇꯦ ꯈꯪꯗꯦ ꯍꯥꯏꯕꯗꯣ
ꯎꯝ ꯌꯥꯝ ꯊꯤꯕ꯭ꯔꯥ ꯃꯁꯛꯇꯣ
ꯑꯩꯁꯨ ꯀꯥꯎꯈ꯭ꯔꯦ ꯑꯩꯈꯣꯏꯅꯦꯕ ꯑꯥ ꯀꯪꯂꯥꯗ ꯊꯦꯡꯅꯕꯗꯣ ꯑꯗꯨꯒ ꯑꯩꯁꯨ ꯃꯁꯛꯇꯣ ꯀꯥꯎꯊꯣꯛꯄ
ꯑꯗꯨ ꯃꯥꯒꯤ ꯗ꯭ꯔꯦꯁꯁꯤꯡꯒꯨꯝꯕꯗꯣ ꯐꯖꯅ ꯍꯥꯞꯇꯕ꯭ꯔꯥ ꯂꯋꯥꯏ
ꯑꯁ ꯌꯥꯗꯦ ꯀꯗꯥꯏꯗꯒꯤ ꯈꯪꯒ꯭ꯔꯥꯥꯎ ꯑꯃ ꯍꯥꯞ ꯔꯒ ꯀꯩꯅꯣ ꯃꯅꯨꯡꯗ ꯇꯤꯁꯥꯔꯠ ꯋꯥꯏꯠ ꯍꯥꯞꯔꯒ ꯃꯄꯥꯟꯗ ꯕꯁꯀꯦꯠꯕꯣꯜꯒꯤ ꯍꯥꯐ ꯕꯤꯁꯀꯦꯠꯕꯣꯜꯁꯅꯥꯕꯒꯤ ꯍꯥꯞ ꯁꯥꯔꯠꯇꯣ
ꯑ
ꯑꯗꯨ ꯍꯥꯞꯄꯒ
ꯑꯗꯣ ꯐꯖꯕꯁꯨ ꯌꯥꯎꯋꯦꯅ ꯑꯗꯣ ꯍꯥꯞꯄꯁꯨ ꯐꯖꯗꯕ꯭ꯔꯥ ꯃꯥꯖꯦ ꯂꯋꯥꯏ ꯌꯥꯝ ꯃꯕ꯭ꯔꯥ
ꯎ ꯒ꯭ꯔꯨꯞ ꯒ꯭ꯔꯨꯞ ꯆꯠꯂꯒꯀꯣ ꯃꯣꯏꯗꯣ ꯅꯤꯕꯥꯒꯤ ꯇꯥꯏꯄ ꯇ ꯒ꯭ꯔꯨꯞ ꯒ꯭ꯔꯣ ꯆꯠꯂ
ꯑꯗꯨ ꯑꯗꯨꯗꯤ ꯀꯔꯤꯒꯦ ꯃꯥ ꯎ ꯐꯥꯎꯅꯕ꯭ꯔ ꯑꯗꯨ ꯅꯨꯄꯥꯗꯣ
ꯑꯗꯨꯗꯤ ꯐꯥꯎꯅꯥꯕ ꯂꯥꯏꯔꯦ ꯅꯨꯡꯁꯤꯅꯕ꯭ꯔ
ꯉ ꯉꯥꯛꯑꯀꯣ
ꯎꯝ ꯅꯨꯡꯁꯤꯟꯅꯔꯒ ꯅꯨꯄꯥꯗꯨꯅ ꯑꯃꯨꯛ ꯀꯩꯅꯣ ꯇꯧꯕꯤꯈ꯭ꯔꯦ ꯑꯗꯨꯒ ꯑꯃꯨꯛ ꯐꯥꯎꯅꯔꯦ
ꯑꯣ ꯅꯨꯄꯥꯗꯨꯅ ꯇꯣꯛꯄꯅꯤꯀꯣ
ꯎꯝ
ꯑꯣ ꯅꯃꯥꯟꯅꯕꯤ ꯑꯩꯈꯣꯏ ꯊꯪꯅꯕꯗ ꯂꯩꯕ ꯑꯩꯈꯣꯏ ꯏꯃꯥꯟꯅꯕꯤ ꯑꯃꯗꯨꯁꯨ ꯆꯠꯄ꯭ꯔꯥ ꯏ ꯎꯆꯦ
ꯄꯤꯛꯇꯔꯨ ꯗꯨꯔꯣ ꯆꯠꯇꯦ
ꯑ ꯑꯩ
ꯈꯪꯗꯦ ꯃꯁꯤ ꯑꯁꯦꯡꯕꯗꯗꯤ ꯈꯪꯗꯦꯍꯦ ꯑꯁꯦꯡꯕꯗꯗꯤ ꯍꯥꯏꯕꯗꯤ ꯁꯤ ꯃꯈꯥꯗ ꯂꯩꯕꯗꯨꯔꯥ ꯅꯠꯇ꯭ꯔꯒ ꯑꯩꯒꯤ ꯔꯨꯝ ꯃꯅꯥꯛꯇ ꯂꯩꯕꯗꯨꯔꯥ
ꯅꯠꯇꯦ ꯃꯈꯥ
ꯉꯁꯤ ꯁꯦ ꯑꯩꯈꯣꯏ ꯑꯁꯦꯡꯕꯨꯗꯤ ꯀ꯭ꯂꯥꯁ ꯆꯠꯄ ꯅꯨꯃꯤꯠꯅꯦꯕ ꯑꯗꯣ ꯑꯩꯈꯣꯏꯅ ꯆꯥꯔꯖ ꯆꯠꯅꯤꯡꯕ ꯑꯗꯨꯒꯤ ꯃꯥꯅ ꯀ꯭ꯂꯥꯁ ꯆꯠꯇꯕꯒꯤ ꯈꯔ ꯅꯨꯡꯉꯥꯏꯗꯕ ꯃꯥꯜꯂꯦ ꯑꯩꯅ ꯍꯥꯏꯕꯅꯦ ꯅꯦ ꯃꯥꯗꯤ ꯑꯗꯨꯝ ꯇꯧꯋꯤꯅꯦ ꯃꯤ ꯑꯃ ꯅ ꯊꯕꯛ ꯑꯃ ꯇꯧꯔꯗꯤ ꯑꯩꯁꯨ ꯇꯧꯅꯤꯡꯒꯦ ꯑꯗꯨ ꯍꯨꯟ ꯍꯨꯟꯕꯒꯤ ꯑꯃ ꯂꯩꯗꯅ ꯃꯉꯣꯟꯗ
ꯑꯣ ꯑꯗꯨꯃ ꯃꯥꯗꯤ ꯑꯩꯈꯣꯏꯒꯤ ꯁꯦꯅꯤꯌꯔ ꯅꯠꯇ꯭ꯔꯣ
ꯃꯥꯅꯦ
ꯎꯝ
ꯑꯍꯟ ꯑꯣꯏꯈ꯭ꯔꯕꯅꯤ ꯑꯗꯨꯒ ꯑꯩꯈꯣꯏꯅ ꯀ꯭ꯂꯥꯁ ꯆꯥꯠꯇꯕꯒꯤ ꯈꯔ ꯃꯥꯗꯣ ꯁꯥꯎꯕ ꯃꯥꯜꯂꯦ ꯆꯠꯅꯤꯡꯕꯗꯤ ꯃꯊꯟꯇꯣ ꯆꯠꯂꯨꯅꯣ ꯀꯩꯁꯨ ꯀꯥꯏꯗꯦꯅ
ꯑ
ꯕ ꯃꯥꯅ ꯀꯔ ꯀ ꯑꯁꯤꯗ ꯌꯥꯝ ꯗꯤꯛ ꯂꯩꯇꯕꯒꯤ ꯇꯥꯛꯗꯤ ꯀꯧꯔꯒ
ꯆꯔꯆꯁꯨ ꯆꯠꯀꯗꯕꯅꯦ ꯑꯩꯈꯣꯏꯗꯤ ꯃꯔꯛ ꯃꯔꯛ ꯀꯣ ꯑꯦꯕ꯭ꯔꯤ ꯁꯟꯗꯦ ꯅꯠꯇ꯭ꯔꯁꯨ
ꯎꯝ
ꯁꯥꯎꯅꯤ ꯍꯥꯏꯅꯤꯁꯤꯗꯣ ꯃꯣꯏꯁꯨꯠ ꯆꯠꯅꯤ ꯃꯊꯟꯇ ꯆꯠꯄꯩ ꯌꯥꯏ ꯍꯥꯏꯅ ꯆꯠꯄ ꯃꯍꯩꯅ ꯃꯊꯟꯇꯃꯛꯇ ꯈꯣꯡꯁꯨ ꯆꯠꯄꯅꯤꯅ
ꯎꯝ ꯑꯗꯨꯅꯦ ꯆꯠꯅꯤꯡꯕꯗꯤ ꯃꯊꯪꯗ ꯆꯠꯂꯣ ꯀ꯭ꯔꯤ ꯁꯥꯎꯕ꯭ꯔꯥꯅꯪ ꯉꯁꯥꯏ
ꯍꯣꯏ ꯍꯣꯏ ꯆꯃꯦ ꯍꯣꯏ
ꯇꯔꯕꯤ
ꯎꯝ ꯂꯩꯗ ꯀꯥꯔ ꯗ ꯄꯥ ꯇꯗꯦ
ꯇ ꯀꯥ ꯇꯥꯗꯦ ꯍ ꯏꯕꯥꯅꯤꯅ ꯆꯥꯛ ꯆꯠꯅꯤꯡꯉ ꯆꯠꯂꯁꯨ ꯃꯥꯅ ꯑꯁꯦꯡꯕꯒꯤ ꯀ꯭ꯂꯥꯁ ꯆꯠꯅꯤꯡꯉꯗꯤ ꯏꯊꯟꯗꯁꯨ ꯆꯠꯄꯤꯌꯨ ꯑꯩ ꯃꯤ ꯏꯕꯥꯅꯤꯗ ꯗꯤꯄꯦꯟ ꯇꯧꯗ꯭ꯔꯁꯨ ꯀꯣ ꯔꯣ ꯇꯅꯤ
ꯎꯝ
ꯎꯝ ꯍ ꯍꯧꯠ ꯁꯤꯁꯦ ꯑꯁ ꯀꯣꯏꯃꯟꯕꯒꯤ ꯌꯨꯝꯗ ꯂꯩꯔꯗꯤ ꯕꯣꯔꯤꯡꯁꯨ
ꯎ ꯑꯩꯗꯤ ꯖꯦꯜꯗ ꯆꯪꯈ꯭ꯔꯅꯤ
ꯂꯣꯏꯔꯁꯨ ꯅꯪꯗꯤ ꯏꯁꯇꯨꯗꯦꯟꯁꯤꯡꯒ ꯏꯁꯇꯨꯗꯦꯟꯁꯤꯡꯒ ꯂꯩꯔꯗꯤ ꯈꯔ ꯅꯨꯡꯉꯥꯏꯒꯅꯤ ꯋꯥꯕꯗꯤ ꯋꯥꯔꯝꯒꯅꯤ ꯑꯗꯨꯕꯨ ꯂꯩꯗꯅ ꯂꯣꯟꯗꯤꯗꯤ ꯑꯣꯏꯔꯔꯣꯏꯅ ꯎꯝ
ꯑꯣꯏꯃꯟꯕ ꯃꯔꯛ ꯃꯔꯛꯇꯤ ꯑꯗꯨꯒꯤ ꯍꯥꯏꯗꯤ ꯑꯃꯨꯛ ꯂꯨꯁ ꯇꯧꯕꯗ ꯅꯨꯡꯉꯥꯏꯇꯦ ꯍꯥꯏꯗꯤ ꯑꯉꯥꯡꯁꯤꯡꯗꯤ ꯌꯥꯝ ꯍꯩꯌꯦꯕ ꯁꯤꯡꯉꯦꯕ ꯑꯩꯈꯣꯏꯅ ꯂꯨꯁ ꯈꯔ ꯇꯧꯔꯗꯤ ꯑꯦꯗꯚꯇꯦꯖ ꯑꯦꯚꯔꯤ ꯇꯥꯏꯝ ꯍꯥꯏꯗꯤ ꯐꯣꯔ ꯑꯦꯛꯖꯥꯝꯄꯜ ꯉꯁꯤ ꯃꯨꯚꯤ ꯌꯦꯡꯍꯜꯂꯗꯤ ꯍꯌꯦꯡ ꯆꯞ ꯑꯃꯨꯛ ꯌꯦꯡꯁꯦ ꯍꯪꯆꯤꯠ ꯁ ꯌꯦꯡꯁꯦ ꯍꯥꯏꯕ ꯇꯥꯏꯞꯇꯨꯅꯤ ꯃꯣꯏꯗꯤ ꯑꯗꯨꯒꯤ ꯑꯩꯗꯤ ꯑ ꯑꯦ ꯑꯗꯨ ꯐꯖꯕ ꯍꯥꯏꯕ ꯈꯛꯇ ꯅꯠꯇꯦ
ꯁꯤꯆꯨꯋꯦꯁꯟ ꯁꯤꯆ ꯁꯆꯨꯋꯁꯟ ꯂꯥꯏꯅ ꯃꯥꯏꯅ ꯀꯣ ꯎꯝ ꯍꯣꯏꯋꯤꯦꯟ ꯨꯒꯨꯝꯕꯗꯗꯤ ꯌꯦꯡꯕ ꯌꯥꯔꯦ
ꯋꯦꯅꯁꯗꯦꯒ ꯍꯣꯂꯤꯗꯦ ꯅꯨꯃꯤꯠꯀ ꯁꯟꯗꯦꯁꯤ ꯌꯦꯡꯍꯜꯂꯦꯕ ꯑꯗꯨꯒ ꯑꯩꯈꯣꯏꯅ ꯈꯔ ꯅꯨꯡꯁꯤꯕ ꯑꯩꯒꯤ ꯀ꯭ꯂꯥꯁ ꯂꯩꯔꯁꯨ ꯑꯗꯨꯝ ꯅꯣꯡ ꯐꯥꯗꯒꯨꯝꯕ ꯅꯨꯡꯁꯤ ꯄꯕꯨ ꯌꯦꯡꯍꯟꯕꯗꯣ ꯑꯗꯨꯒꯨꯝꯕ ꯃꯇꯝꯗꯨꯗ ꯅꯦꯛꯁ ꯗꯦꯁꯤ ꯌꯦꯡꯁꯤꯒꯨꯝꯕ ꯉꯥꯏ ꯖꯥꯠꯇꯣ ꯑꯦꯛꯖꯥꯝꯄ ꯄꯅꯤꯗ ꯑꯗꯨꯝ ꯇꯧ ꯀꯜꯂꯦꯕ ꯃꯣꯏꯗꯣ ꯑꯗꯨꯒꯤ ꯏꯁꯇ꯭ꯔꯤꯛ ꯇꯧꯗ꯭ꯔꯗꯤ ꯌꯥꯗꯕ ꯑꯗꯨꯒ ꯃꯣꯏꯕꯨ ꯏꯁꯇ꯭ꯔꯤꯛ ꯇꯧꯕꯅꯤꯅ ꯑꯩꯁꯨ ꯂꯥꯡꯐꯥꯡ ꯇꯧꯕꯗꯤ ꯌꯥꯗ꯭ꯔꯦꯅ ꯑꯉꯥꯡꯁꯤꯡꯅ ꯏꯁꯇ꯭ꯔꯤꯛ ꯇꯧꯔꯒ ꯑꯩꯅ ꯑꯍꯣꯡꯕ ꯑꯩꯅ ꯀꯣꯏꯕ ꯆꯠꯂꯗꯤ ꯌꯥꯔꯣꯏꯅ ꯑꯗꯨꯒꯤ ꯑꯩꯁꯨ ꯑꯁ ꯌꯥꯝ ꯋꯥꯅ ꯈꯥꯡꯉ ꯂꯩꯔꯨꯅꯦ ꯍꯥꯏꯗꯤ ꯑꯣꯡꯂꯤ ꯗꯤꯁ ꯏꯌꯥꯔ ꯈꯛꯇ
ꯇꯧꯔꯒ ꯇꯣꯛꯈꯗꯣꯏꯅꯤꯅ ꯑꯩꯁꯨ ꯑꯗꯨꯒꯤ ꯇꯧꯕ ꯃꯇꯝꯗꯗꯤ ꯐꯖꯅ ꯇꯧꯒꯦ ꯃꯤꯅ ꯉꯥꯡꯗꯅꯤꯉꯥꯏ ꯍꯥꯏꯅꯀꯣ ꯎꯝ ꯇꯕꯅꯤ ꯃꯣꯏꯗꯗꯤ ꯏꯁꯩ ꯁꯛꯄꯁꯨ ꯌꯥꯎꯋꯦꯅ
ꯑ ꯀꯣꯌꯔ ꯌꯥꯎꯕ ꯂꯩꯌꯦꯅ ꯑꯩꯈꯣꯏ ꯁ꯭ꯋꯥꯗ ꯑꯗꯨꯒꯤꯅꯦ
ꯑꯣ ꯃꯥ ꯏꯝꯐꯥꯜ ꯁꯤꯗ ꯂꯩꯕ
ꯑꯕꯤꯁꯤꯗ ꯑꯕꯤꯖꯤꯗ ꯌꯥꯎꯕ ꯃꯥꯗꯣ
ꯑꯣ
ꯑꯣꯀꯦ
ꯑꯣ
ꯍꯩꯅ ꯑꯗꯨꯒꯤ ꯎꯄꯥꯏ ꯂꯩꯇ꯭ꯔꯦ ꯍꯣꯏꯅ ꯐꯣꯟ ꯇꯧꯒꯦ ꯑꯗꯨꯝ ꯃꯥꯏ ꯁꯛꯀꯅꯨ ꯍꯥꯏꯔꯁꯨ ꯌꯥꯗꯦꯅ ꯑꯗꯨꯒꯤ ꯑꯩꯈꯣꯏꯅ ꯃꯄꯥꯟꯗ ꯊꯣꯛꯂꯒ ꯈꯝꯅꯤ ꯃꯄꯥꯟꯅ ꯊꯣꯛꯄ ꯇꯥꯔꯗꯤ ꯑꯩꯁꯨ ꯈꯪꯗ꯭ꯔꯦ
ꯑꯣ ꯑꯩꯒꯤꯁꯨ ꯇꯥꯕ꯭ꯔꯥ
ꯁꯦꯛꯇꯤ ꯇꯥꯗ꯭ꯔꯦ ꯌꯥꯝ ꯀꯟꯅ ꯇꯥꯕ꯭ꯔꯥ ꯁꯤ ꯏꯁꯥ ꯏꯁꯥ
ꯅꯠꯇꯦ ꯇꯥꯗꯦ ꯑꯩꯁꯨ ꯌꯥꯝ ꯀꯟꯅ ꯇꯥꯗꯦꯀꯣ
ꯎꯝ ꯇꯣꯗꯦ ꯌꯥꯝ ꯀꯅꯤ
ꯎꯝ ꯌꯥꯝ ꯀꯅ ꯇꯥꯖꯗꯤꯒ
ꯎꯝ ꯍꯣꯏ ꯌꯥꯝꯪꯀ ꯇꯥꯗꯗꯤ ꯈ꯭ꯋꯥꯣꯡꯁꯦ ꯒꯤꯠꯈ꯭ꯔꯅꯦ ꯈꯪꯝꯕ ꯑꯗꯨꯨ ꯀꯦ
ꯑꯩꯁꯨ ꯅꯨꯡꯗꯥꯡꯗꯣ ꯑꯩꯒꯤ ꯈ꯭ꯋꯥꯡ ꯌꯥꯝ ꯅꯥꯕ
ꯑꯥ ꯍꯅꯦ ꯑꯗꯨꯇꯤ ꯑꯩꯈꯣꯏꯒꯤ ꯉꯔꯅꯦꯁ ꯃꯅꯥꯗ ꯃꯅꯥꯇ ꯐꯣꯡꯃꯒ ꯇꯧꯅꯤꯅꯦ
ꯑꯥ
ꯀꯗꯥꯒ ꯇꯧꯁ ꯌꯦꯉꯣ ꯆ ꯅꯤꯡꯉꯦ
ꯆꯥꯅꯤꯡꯉꯦ ꯑꯁ ꯅꯣꯏꯗꯤ ꯌꯥꯝ ꯑꯗꯨꯃꯥꯏꯅ ꯑꯩꯈꯣꯏ ꯍꯦꯛ ꯍꯦꯛ ꯆꯠꯄ ꯃꯐꯝ ꯅꯍꯥꯟ ꯃꯦꯟꯒꯨꯝꯕ ꯂꯧꯕꯗꯣ ꯑꯩꯗꯤ ꯌꯥꯎꯗꯣꯏꯅꯣ ꯌꯥꯎꯕꯗꯣ ꯀꯩꯅꯣꯝ ꯑꯗꯨ ꯃꯐꯝꯗꯨꯗ ꯑꯗꯣ ꯆꯠꯅꯤꯡꯕꯅꯦ ꯍꯟꯗꯛ ꯄꯩꯁꯥ ꯂꯩꯗꯣꯏ ꯑꯩ ꯃꯤ ꯄꯩꯁꯥ ꯅꯍꯥꯛ ꯉꯔꯥꯡ ꯆꯠꯄꯗꯨꯁꯨ ꯑꯩ ꯃꯤꯉꯣꯟꯗꯒꯤ ꯋꯥꯏꯕꯅꯦꯕ ꯑꯗꯨꯐꯥꯎ ꯄꯤꯉꯥꯏ ꯄ ꯇꯔꯥꯁꯨ ꯂꯩꯇꯦ ꯁꯦ ꯑꯗꯨꯒꯤ ꯑꯁ
ꯁꯨ ꯃꯤꯗ ꯄꯤꯅꯤꯡꯉꯥꯏ ꯂꯩꯔꯤꯌꯦ ꯍꯣꯏ ꯑꯦꯛꯖꯥꯝꯒꯤ ꯐꯣꯔꯝ ꯐꯤꯜ ꯑꯞ ꯇꯧꯕꯗꯨꯣ
ꯍꯣꯏ
ꯑꯗꯨꯒꯤ ꯃꯤꯗ ꯂꯧꯕ ꯃꯥꯅ ꯅꯪ ꯂꯩꯕ ꯃꯇꯝꯗ ꯇꯥꯞꯅ ꯁꯤꯡꯉꯣ ꯍꯥꯏ ꯃꯥꯗ ꯅꯤꯔꯒ ꯁꯤꯡꯒꯅꯤ ꯑꯩꯒꯤ ꯄꯩꯁꯥꯅ ꯁꯦꯡꯕ ꯄꯩꯁꯥ ꯂꯩꯇꯦ
ꯑꯩꯁꯨ ꯍꯦꯛ ꯁꯤ ꯊꯕꯛ ꯇꯧꯕꯗꯒꯤꯀꯣ ꯌꯨꯝꯗꯒꯤ ꯂꯨꯄꯥ ꯑꯃ ꯐꯥꯎꯁꯨꯅꯤꯗ꯭ꯔꯦ ꯦ ꯑꯩ ꯑꯗꯨꯒꯤ ꯋꯥꯑꯕ ꯑꯩꯗꯤ ꯍꯥꯏꯗꯤ
ꯑꯁ ꯀꯔꯤ ꯀꯔꯤꯔ ꯁꯤ ꯋꯥꯔꯤꯔꯤ ꯆ ꯁ ꯂꯋꯥꯏ ꯌꯟꯆꯥꯛꯀꯤ ꯘꯔꯤ ꯉꯥꯛꯇꯦ ꯕ꯭ꯔꯝ ꯕ꯭ꯔꯝ ꯕ꯭ꯔꯝ ꯇꯧꯕꯒꯤꯗꯔꯤꯗꯣ ꯁꯤ ꯂꯩ ꯀꯥꯏꯗ ꯂꯥꯛꯇꯗꯤ ꯑꯗꯨꯝ ꯕ꯭ꯔꯝ ꯕ꯭ꯔꯝ ꯕ꯭ꯔꯝ ꯇꯧꯋꯦꯕ ꯑꯋꯥꯒ ꯔꯤ ꯀꯨ ꯊꯎꯅꯦ
ꯇꯧꯔꯝꯒꯅꯤ ꯑꯗꯨ ꯂꯣꯝꯗ ꯅꯤ ꯌꯥꯃꯤꯅ
ꯑꯗꯨꯆ ꯍꯔꯥꯟ ꯂ ꯁꯨꯝ ꯃꯔꯔꯣ ꯋꯥ ꯅꯃ
ꯑꯗꯨ ꯆꯄꯔꯤ ꯌꯥꯝꯅ
ꯎꯝ ꯍꯧꯖꯤꯛ ꯅꯨꯡꯁꯥ ꯃꯨꯥꯎ ꯊꯣꯛꯈ꯭ꯔꯦ ꯇꯜꯂꯦ
ꯐꯤꯁꯅꯌꯥ ꯂꯦꯗꯤꯁ ꯍꯨꯅꯥ
ꯍꯥ ꯇꯨꯃꯅꯦ ꯀ꯭ꯔꯔꯤ
ꯇꯨꯝꯅꯤꯡꯕꯅꯥ ꯉꯝꯃꯕꯣ
ꯎꯝ ꯇꯨꯝ ꯅꯤꯡꯕꯒꯤ ꯉꯝꯈ꯭ꯔꯦ ꯅꯪꯕꯨꯀꯣ ꯇꯧ ꯂꯣꯏꯔꯒ ꯇꯨꯝꯒꯅꯤ ꯍꯣꯔꯦꯟ ꯅꯨꯡꯗꯥꯡꯒꯔ ꯏꯚꯤꯅꯤꯡꯒ꯭ꯔ ꯑꯗꯨꯝ ꯃꯣꯛꯀꯣ ꯅꯇꯔꯣ ꯃꯤꯗ ꯇꯒꯅ
ꯅꯪ ꯑꯩꯅꯥ ꯃ ꯪꯒꯥ ꯅꯨꯄꯤ ꯑꯃꯗ‌ꯣ ꯕ꯭ꯔꯦꯁ ꯍꯥꯞꯄꯗꯣ ꯁꯤꯅꯕꯥꯅꯤ ꯈꯛꯇꯅꯦ ꯍꯥꯏꯗꯤ ꯑꯇꯣꯞꯄ ꯃꯤꯕꯨꯁꯨ ꯏꯀꯥꯏꯕꯀꯣ ꯈꯪꯗꯕꯤꯗ ꯗꯥꯏꯔꯦꯛ ꯑꯥ
ꯈꯥꯡꯕꯒꯤ ꯇꯥꯏꯞꯇ ꯉꯥꯡꯒꯗꯕꯗꯣ ꯀꯣꯏꯁꯟꯁꯨ ꯍꯪꯕ ꯌꯥꯗꯦ ꯀꯗꯥꯏꯗꯒꯤꯔꯥ ꯂ ꯅꯪ ꯀꯔꯤꯔꯥꯁꯨ ꯍ‌ꯪꯕ ꯌꯥꯗꯦ ꯇ‌ꯨꯒꯤ ꯃꯤ ꯈꯪꯗꯕꯒ ꯗꯔꯦꯛ ꯈꯪꯕꯒꯤ ꯇꯥꯏꯞꯇ ꯉꯥꯡꯕꯗꯨꯁꯨ ꯅꯨꯡꯉꯥꯏꯇꯦꯕ
ꯍꯣꯏ ꯇꯥꯗ ꯑꯩꯈꯣꯏ ꯃꯔꯔꯨꯞꯨꯞꯁꯤꯡ ꯃꯗ ꯅꯐꯥꯏ
ꯑꯗꯨꯅꯤ ꯈꯪꯗ꯭ꯔꯦ
ꯇꯥꯏꯕꯪꯄꯥꯟꯁꯦ ꯈꯪꯗ꯭ꯔꯦ ꯈ꯭ꯋꯥꯡ ꯅꯥꯕꯅ ꯁꯤꯒꯗꯧꯔꯦ
ꯑꯗꯨꯅꯦ ꯑꯩꯁꯨꯅꯦ ꯈ꯭ꯋꯥꯡ ꯅꯥꯕ꯭ꯔꯥ ꯖꯤꯡ ꯇꯧꯕ꯭ꯔꯥ ꯈꯪꯗꯦ
ꯃꯥꯁꯥꯁ ꯄꯥꯝꯃꯦ
ꯑꯖꯤꯛ ꯅꯨꯝꯗꯥꯡ ꯍꯤꯜꯁꯇꯧꯅ ꯆꯥꯔꯆ ꯆꯠꯄꯒꯤ ꯃꯔꯣꯟ ꯑꯃ ꯋꯥꯕꯅꯦ
ꯑꯣ ꯅꯪꯗꯤ ꯇꯣꯡꯗ꯭ꯔꯁꯨ ꯌꯥꯅ ꯄꯥꯝꯁꯨꯁꯀꯨꯝꯕ
ꯑꯝꯁꯨꯁꯇ ꯂꯩꯖꯗꯕꯗꯣꯅ ꯆ ꯍꯥꯟꯅꯅꯅꯥꯏ ꯑꯩꯒꯤ ꯄꯩꯁꯥ ꯄꯩꯁꯥ ꯄꯩꯁꯥ
ꯒꯤꯅꯥ
ꯍꯤꯒꯁꯅ ꯊꯕ ꯕꯦꯂꯠꯦ ꯁꯨꯁ ꯇꯣ
ꯃꯁꯥ
ꯍꯥꯞꯄꯗꯤ ꯐꯖꯔꯦꯅꯦ ꯑꯩꯗꯤ ꯍꯥꯞꯅꯤꯡꯉꯦ ꯑꯗꯨꯕꯨ ꯅꯦꯝꯕꯅꯤꯅꯀꯣ ꯐꯖ ꯗꯤ ꯅ ꯅꯦꯝꯕ ꯃꯤꯅ ꯑꯃꯨꯛ ꯅꯦꯝꯕ ꯇꯣꯡꯉꯗꯤ
ꯑꯗꯨꯣ ꯕꯦꯂꯦꯔꯤꯅꯥꯒꯤ ꯁꯨꯁꯇꯣ ꯑꯣꯐꯔ ꯂꯩꯕꯅꯤ ꯄꯩꯁꯥ ꯂꯩꯇꯕꯒꯤ
ꯑꯣ
ꯄꯩꯁꯥ ꯂꯩꯇꯕꯒꯤꯅꯦ ꯑꯗꯨ ꯑꯣꯏꯔꯁꯨ ꯕꯟ ꯑꯣꯏꯕꯅꯤꯅ ꯄꯣꯠ ꯄꯣꯠꯆ ꯆꯩ ꯐꯖ ꯐꯖꯕꯗꯣ ꯄꯨꯔꯛꯛꯇ꯭ꯔꯦ
ꯎꯝ ꯎꯝ